ꯇꯕ꯭ꯔꯣ ꯑꯩꯁꯨ ꯉꯥꯁꯤ ꯍꯣꯁ ꯄꯤꯇꯥꯜꯗ ꯆꯥꯠꯅꯤ
ꯀꯔꯤ ꯍꯥꯏꯕ꯭ꯔꯥ ꯀꯔꯤ ꯇꯧꯋꯦ ꯍꯥꯏꯕ꯭ꯔꯥ
ꯂꯩꯌꯦꯕ
ꯍꯜꯂꯣ ꯑ
ꯇꯥꯗꯕ
ꯀꯔꯤ ꯇꯥꯢꯌꯦ ꯇꯥꯏꯌꯦ ꯍꯥꯏꯌꯣ ꯍꯥꯏꯌꯣ
ꯑꯩꯒꯤꯗꯣ ꯑꯦꯛꯁꯔꯦꯅꯦ ꯑꯜꯇ꯭ꯔ ꯁꯥꯎꯟꯅꯦ ꯕ꯭ꯂꯠ ꯇꯦꯁꯅꯦ ꯇꯧꯋꯦꯕ
ꯎꯝ
ꯑꯗꯨꯒꯤ ꯍꯧꯖꯤꯛ ꯑꯦꯛꯁ ꯔꯦꯒ ꯑꯜꯇ꯭ꯔ ꯁꯥꯎꯟꯒꯤꯗꯨꯗꯤ ꯂꯩꯔꯦꯕ ꯑꯩꯒꯤ ꯅꯥꯛꯇ
ꯀꯔꯤꯅꯣ ꯀꯔꯤ ꯍꯥꯏꯕ꯭ꯔꯥ
ꯑꯦꯛꯁꯔꯦꯒ ꯑꯜꯇ꯭ꯔꯥꯁꯎꯟꯒꯤꯗꯤ ꯔꯤꯖꯥꯜ ꯂꯩꯔꯦꯕꯥ ꯑꯩꯒꯤ ꯅꯥꯛꯇ ꯕ꯭ꯂꯠ ꯇꯦꯁꯀꯤꯗꯤ ꯊꯣꯛꯇ꯭ꯔꯤ ꯍꯧꯖꯤꯛ
ꯑꯗꯣ ꯑꯦꯛꯁꯔꯦꯒꯤ ꯑꯜꯇ꯭ꯔꯥꯁꯥꯎꯟꯗꯣ ꯀꯔꯤ ꯍꯥꯏꯕ꯭ꯔꯥ ꯍꯥꯏꯕꯅꯦ
ꯅꯣꯔꯃꯦꯜ ꯅꯣꯔꯃꯦꯜ
ꯐꯖꯥꯅ ꯌꯦꯡꯗꯕꯒꯤꯔꯥ
ꯈꯪꯗꯦꯗꯥ ꯀꯔꯤꯁꯨ ꯇꯧꯗꯦꯅ ꯍꯥꯏꯌꯦ ꯑꯩꯒꯤ ꯂꯤꯚꯔꯒꯨꯝꯕꯥ ꯂꯪꯁꯀꯨꯝꯕꯥ ꯍꯥꯔꯠꯀꯨꯝꯕꯗꯣ ꯃꯐꯝꯗꯣ ꯂꯣꯏꯅꯃꯛ ꯅꯣꯔꯃꯦꯜ ꯑꯗꯨꯀꯥꯟꯗ ꯍꯥꯏꯌꯦꯕꯥ
ꯑꯗꯣ ꯅꯪꯒꯤꯗꯣ ꯅꯥꯌꯦ ꯍꯥꯏꯕ ꯅꯠꯇ꯭ꯔꯣ ꯇꯥꯏꯌꯦ ꯇꯥꯏꯌꯦ ꯇꯦꯁꯇꯣ ꯍꯥꯏꯌꯦ ꯍꯥꯏꯕ ꯅꯠꯇ꯭ꯔꯣ ꯇꯦꯁꯇꯥ ꯅꯪꯒꯤ ꯁ꯭ꯊꯠ ꯅꯪꯒꯤ ꯁꯔꯨ ꯁꯔꯨꯗꯔꯥ
ꯑꯧ
ꯑꯣꯏꯕ꯭ꯔꯥ
ꯑꯗꯣ ꯑꯥꯎ ꯑꯗꯨ ꯑꯣꯖꯨ ꯅꯣꯔꯃꯦꯜꯅꯦ ꯍꯥꯏꯌꯦꯕꯥ
ꯑꯗꯨꯗꯤ ꯈꯔ ꯂꯩꯔꯗꯤ ꯌꯥꯗꯧ ꯃꯥꯜꯂꯦ ꯑꯩꯁꯨ ꯕ꯭ꯔꯥ ꯍꯥꯞꯔꯒ ꯑꯗꯨꯝ ꯂꯧꯊꯣꯛꯄ ꯃꯇꯝꯗ ꯕ꯭ꯔꯥ ꯍꯥꯞꯇ꯭ꯔꯒ ꯂꯩꯕ ꯃꯀꯥꯟꯗ ꯑꯗꯨꯝ ꯍꯥꯏ ꯆꯦꯟꯁ ꯇ ꯑꯗꯨꯝ ꯍꯥꯏꯗꯤ ꯇꯆ ꯇꯧꯕ ꯀꯥꯟꯗ
ꯎꯝ
ꯅꯥꯕꯗꯣ ꯐꯥꯎꯋꯦꯕꯥ ꯑꯩꯁꯨ ꯈꯪꯕ꯭ꯔꯥ
ꯈꯪꯗ꯭ꯔꯦꯗꯥ ꯑꯁ ꯄꯩꯁꯥꯗꯣ ꯌꯥꯝ ꯂꯥꯎꯋꯦ ꯃꯣꯏ
ꯀꯌꯥ ꯇꯥꯕ꯭ꯔꯥ
ꯄꯤꯇꯥꯜꯗꯣ ꯁꯤ ꯁꯦꯚꯦꯟ ꯊꯥꯎꯖꯟ ꯃꯨꯛꯇꯤ ꯇꯥꯏꯌꯦ ꯉꯁꯤ ꯁꯦꯚꯦꯟ ꯊꯥꯎꯖꯟ
ꯂꯣꯏꯔꯦ ꯑꯩ ꯉ ꯉꯁꯥꯏ ꯅꯍꯥꯟ ꯅꯪ ꯄꯩꯁꯥ ꯌꯥꯎ ꯃꯥꯡꯉꯝꯃꯅꯤꯀꯣ ꯈꯟꯕꯗ ꯋꯥꯔꯦ
ꯑꯁ ꯑꯃꯨꯛꯀ ꯍꯤꯗꯥꯛ ꯂꯥꯏꯕ ꯍꯧꯗ꯭ꯔꯤ ꯌꯦꯡꯉꯨ
ꯑꯦ ꯑꯩ ꯌꯦꯡꯕ ꯆꯠꯂꯦ ꯍꯥꯏꯅꯥ ꯑꯩꯁꯨ ꯁꯨꯍꯥꯅꯥꯗ
ꯑꯥ
ꯌꯦꯡꯕ ꯀꯥꯟꯗ ꯑꯩꯁꯨ ꯄꯩꯁꯥ ꯌꯥꯝ ꯆꯠꯂꯦ ꯍꯥꯏꯗꯣ
ꯎꯝ ꯑꯦꯛꯁ꯭ꯔꯦ ꯈꯛꯇꯗꯤ ꯊ꯭ꯔꯤ ꯍꯟꯗ꯭ꯔꯦꯗ ꯈꯛꯇꯅꯦꯕꯥ
ꯎꯝ
ꯑꯗꯣ ꯑꯥ ꯕ꯭ꯂꯗ ꯇꯦꯁ ꯇꯣ ꯊ꯭ꯔꯤ ꯊꯥꯎꯖꯟ ꯐꯥꯏꯚ ꯍꯟꯗ꯭ꯔꯦꯗ ꯑꯗꯣ ꯏꯂꯦꯚꯦꯟ ꯊꯥꯎꯖꯟ ꯅꯥ ꯍꯣꯁ ꯐꯣꯔꯇꯤꯖ ꯍꯣꯁꯄꯤꯇꯥꯜꯗꯒꯤ ꯍꯤꯡꯅꯤꯡꯉꯤꯕꯅꯤ
ꯀ꯭ꯔꯤ ꯅꯣꯏꯅ ꯀ꯭ꯔꯤ ꯑꯗꯨꯒ ꯀ꯭ꯔꯤ ꯑꯗꯨꯗꯤ ꯄꯤꯈ꯭ꯔꯦ
ꯎꯝ ꯑꯗꯨꯒꯥ ꯑꯇꯣꯞꯄꯥ ꯑꯇꯩ
ꯑꯣ ꯑꯣ ꯑꯗꯨꯗꯁꯨ ꯌꯦꯡꯕꯥ ꯃꯦꯜ ꯐꯖꯗꯦꯍꯦ ꯇꯥꯏꯌꯦ ꯇꯥꯏꯌꯦ ꯑꯇꯣꯞꯄ ꯆꯠꯄꯒꯤ ꯈꯔ ꯇꯥꯕꯤꯅꯦ ꯍꯥꯏꯕ꯭ꯔꯥ
ꯎꯝ ꯑꯗꯨꯗꯗꯤ ꯑꯍꯨꯝꯗ ꯐꯣꯔ ꯐꯥꯏꯚ ꯐꯣꯔ ꯊꯥꯎꯖꯟ ꯐꯥꯏꯚ ꯍꯟꯗ꯭ꯔꯦꯗ ꯑꯣꯏꯔꯦꯕꯥ
ꯂꯣꯏꯔꯦꯀꯣ ꯌꯥꯝ
ꯁꯦꯚꯦꯟ ꯊꯥꯎꯖꯟ ꯅꯦ ꯄꯦꯌꯤꯡ
ꯑꯈꯣꯏ ꯑꯗꯨꯒꯤ ꯎꯝ ꯑꯗꯨꯒꯤ ꯑꯈꯣꯏ ꯍꯥꯏ ꯁꯦ ꯑꯈꯣꯏꯒꯤ ꯃꯐꯝꯂꯩ ꯍꯤꯡꯕꯅ ꯐꯩꯌꯦ ꯍꯥꯏꯅ ꯑꯩꯗꯤ ꯈꯜꯂꯦ ꯒꯣꯔꯃꯦꯟꯒꯤ ꯍꯣꯇꯦꯜꯗꯀꯣ
ꯎꯝ
ꯅꯦꯅꯦ ꯑꯃꯒꯤ ꯇꯥꯡꯃꯟꯗꯅꯥ ꯑꯈꯣꯏꯁꯦ ꯋꯥꯠ ꯂꯥꯏꯕꯒꯤ ꯑꯁꯤꯡ ꯑꯣꯏꯕꯒꯤ ꯉꯝꯗꯦꯕꯥ ꯑꯍꯣꯏ ꯌꯨꯝ ꯆꯠꯄ ꯈꯛꯇ ꯌꯦꯡ ꯊꯣꯛꯔꯒ ꯂꯥꯛꯑꯣꯀꯣ ꯑꯃꯨꯛꯀ
ꯑꯧ
ꯍꯥꯏꯗꯤ ꯂꯤꯁꯤꯡ ꯑꯃ ꯑꯅꯤ ꯈꯛꯇ ꯍꯥꯏꯕ ꯭ꯒꯌꯥꯟ ꯇꯥꯥꯏꯌꯦ ꯑꯗꯨ ꯑꯣꯏꯔꯁꯨ ꯌꯦꯡꯊꯣꯛꯄꯅ ꯐꯩꯌꯦ ꯅꯥ ꯅꯪ ꯅꯨꯡꯉꯥꯏꯇ꯭ꯔꯒ ꯑꯗꯨꯝ ꯂꯩꯕꯗꯣ ꯄꯩꯁꯥꯒꯤꯗꯣ ꯌꯥꯝꯅ ꯈꯜꯂꯅꯨꯁꯦ ꯑꯩꯁꯨ ꯑꯗꯨꯋꯥꯏ ꯇꯧꯔꯁꯦ ꯄꯩꯁꯥꯗꯣ ꯀꯥꯃꯦꯟꯒꯣ ꯍꯥꯏꯅ ꯈꯜꯂꯒ ꯂꯩꯔꯣ ꯌꯦꯡꯊꯣꯛꯄꯗꯤ ꯐꯩꯌꯦ ꯍꯥꯏꯕꯅꯤ
ꯎꯝ ꯑꯁ ꯊꯋꯥꯏꯗꯤ ꯅꯨꯡꯗꯤ ꯅꯨꯡꯉꯥꯏꯇꯦꯗ ꯎꯝ
ꯈꯪꯉꯦ ꯈꯪꯉꯦ ꯑꯩꯒꯤ ꯏꯃꯥꯅ ꯄꯔꯤꯅꯣꯁꯦ ꯌꯥꯔꯦꯅ ꯊꯦꯝꯃꯒ ꯑꯩ ꯏꯃꯥꯅ ꯑꯗꯨꯃꯥꯏꯅ ꯇꯧꯕꯅꯦ ꯑꯩꯁꯨ ꯅꯨꯡꯉꯥꯏꯇꯦ ꯍꯥꯏꯕꯤꯕꯒꯤꯀꯣ
ꯎꯝ ꯑꯩꯅꯥ ꯖꯨꯟ ꯖꯨꯟ ꯌꯧꯗ꯭ꯔꯤꯀꯥꯟꯗ ꯄꯣꯠ ꯊꯥꯑꯣ ꯍꯥꯏꯕꯗꯨꯁꯨ ꯄꯣꯠꯁꯨ ꯊꯥꯒꯅꯨ ꯑꯩꯒꯤ ꯖꯨꯂꯥꯏ ꯑꯦ ꯁꯦꯞꯇꯦꯝꯕꯔ ꯑꯥꯒꯁ ꯑꯩꯒꯤ ꯄꯣꯠ ꯊꯥꯔꯣ ꯄꯩꯁꯥ ꯂꯩꯔꯔꯣꯏ ꯅꯣꯏꯅ ꯍꯥꯏꯈ꯭ꯔꯕꯅꯤ ꯑꯩ ꯌꯥꯝ ꯅꯨꯡꯉꯥꯏꯇꯦ ꯑꯁ ꯆꯠꯃꯟꯕꯒꯤ
ꯑꯗꯨꯒ ꯑꯃꯨꯛꯀ ꯅꯪ ꯑꯩꯒꯤ ꯑꯥ ꯒꯨꯂꯤ ꯂꯩꯌꯦ ꯍꯥꯏꯕꯗꯣ ꯅꯪꯒꯤ ꯅꯥꯛꯇꯥ ꯅꯪꯒꯤ ꯃꯅꯥꯛꯇ ꯑꯗꯣ ꯑꯗꯣ ꯍꯤꯗꯥꯛꯇꯣ ꯑꯩ ꯁꯤꯖꯤꯟꯅꯗꯣꯏꯅꯦ ꯑꯩꯗꯣ ꯑꯃ ꯌꯥꯗꯦ ꯍꯥꯏꯌꯦꯅ
ꯑꯥꯎ
ꯑꯗꯨꯒꯤꯗꯣ ꯑꯩꯁ ꯑꯩ ꯒꯨꯂꯤꯁꯨ ꯆꯥꯕ ꯂꯣꯏꯈ꯭ꯔꯕ ꯑꯗꯨ ꯒꯨꯂꯤ ꯗꯣ ꯂꯩꯔꯗꯤ ꯑꯃꯨꯛꯀ ꯆꯥꯝꯃꯥꯏ
ꯑꯩꯒꯤꯁꯨ ꯄ꯭ꯔꯣꯕ꯭ꯂꯦꯝ ꯈꯔ ꯂꯩꯕ ꯃꯥꯜꯂꯦ ꯆꯦ ꯑꯗꯨꯗꯣ ꯅꯪꯒꯤꯒꯨꯝꯅ ꯑꯜꯇ꯭ꯔ ꯁꯥꯎꯟ ꯌꯦꯕꯗ
ꯑꯥ ꯃꯤ ꯅꯨꯄꯤꯒꯤ ꯂꯣꯏꯅꯃꯛ ꯁꯤꯁꯦ ꯍꯥꯏꯗꯤ ꯑꯗꯨꯝ ꯑꯌꯥꯝꯕꯅ ꯑꯁꯤ ꯒꯨꯝꯕ ꯑꯁꯤꯒꯤ ꯄ꯭ꯔꯣꯕ꯭ꯂꯦꯝꯁꯦ ꯂꯩꯕ ꯃꯥꯜꯂꯦꯕ
ꯑꯧ
ꯀꯣ ꯑꯗꯨꯒ ꯑꯩꯈꯣꯏꯒꯤꯁꯤꯅ ꯑꯩꯈꯣꯏꯅ ꯀꯟꯇ꯭ꯔꯣꯜ ꯇꯧꯔꯗꯤ ꯑꯗꯨꯝ ꯌꯥꯗꯤ ꯌꯥꯕ ꯗꯨꯝ ꯃꯥꯜꯂꯦ ꯑꯩꯈꯣꯏꯅ ꯑꯩꯈꯣꯏꯗꯒꯤ ꯆꯠꯄ ꯃꯥꯜꯂꯦ ꯍꯥꯏꯗꯤ ꯒꯨꯂꯤ ꯆꯥꯔꯁꯨ ꯌꯥꯝꯅ ꯁꯣꯟꯅ ꯍꯥꯏꯗꯤ ꯐꯩ ꯍꯥꯏꯕꯗꯤ ꯂꯩꯇꯦꯕ ꯑꯗꯨ ꯑꯣꯏꯔꯁꯨ ꯈꯔ ꯃꯥꯒꯤ ꯃꯦꯟꯇꯦꯟ ꯇꯧꯅꯕꯗꯣ ꯃꯦꯟꯇꯦꯟ ꯇꯧꯕꯗꯣ ꯈꯔ ꯅꯨꯡꯉꯥꯏꯅꯅꯤꯡꯉꯥꯏ ꯒꯨꯂꯤꯗꯣ ꯆꯥꯕꯅꯦꯕ ꯑꯗꯨꯒꯤ ꯑꯩꯒꯤ ꯒꯨꯂꯤꯗꯨꯁꯨ ꯇꯥꯡꯕꯅꯦꯕ ꯗꯦꯂꯤ ꯏꯟꯇꯦꯛ ꯑꯣꯏꯕꯒꯤ ꯍꯥꯏꯗꯤ ꯁꯄ꯭ꯂꯤꯃꯦꯟꯒꯨꯝꯕ ꯑꯣꯏꯅ ꯃꯣꯏꯗꯣ ꯇꯧꯋꯦꯕ ꯍꯤꯗꯥꯛꯅ ꯍꯥꯏꯕꯗꯨꯗꯤ ꯁꯄ꯭ꯂꯤꯃꯦꯟꯒ ꯍꯤꯗꯥꯛꯒꯤ ꯈꯦꯠꯅꯕ ꯅꯪꯁꯨ ꯈꯪꯉꯤꯅ
ꯎꯝ
ꯁꯄ꯭ꯂꯤꯃꯦꯟ ꯇꯥꯏꯞꯇꯒꯤ ꯆꯠꯄꯅꯦ ꯑꯩꯩꯅꯁꯨ
ꯑꯣ ꯑꯩꯗꯣ ꯗꯣꯛꯇꯔ ꯃꯅꯥꯛꯇ ꯆꯠꯂꯒ ꯑꯣ ꯄꯤ ꯇꯤ ꯗꯣ ꯆꯪꯕ ꯃꯇꯝꯗ ꯇꯞ ꯃꯟꯕꯒꯤꯅꯦ ꯕ꯭ꯂꯗ ꯇꯦꯁ ꯇꯧ ꯍꯥꯏꯕꯅꯤ ꯕ꯭ꯂꯠ ꯇꯦꯁꯇꯒꯤꯅꯤ ꯄꯩꯁꯥ ꯆꯠꯄꯗꯣ ꯎꯝ ꯐꯣꯔꯇꯤꯁ ꯍꯣꯁꯄꯤꯇꯥꯜꯗꯁꯨ ꯑꯥ ꯐꯣꯔꯇꯤꯁ ꯍꯣꯁꯄꯤꯇꯥꯜꯗ ꯑꯦꯛꯁ꯭ꯔꯦ ꯂꯧꯕ ꯈꯛꯇꯗꯤ ꯁꯤꯛꯁ ꯍꯟꯗ꯭ꯔꯦꯗ ꯈꯛꯇꯅꯦꯕ ꯌꯦꯡꯉꯣ ꯇꯦꯟ ꯊꯥꯎꯖꯟ ꯇꯦꯟ ꯇꯦꯟ ꯊꯥꯎꯖꯟ ꯋꯥꯟ ꯍꯟꯗ꯭ꯔꯦ ꯑꯦ ꯇꯦꯟ ꯊꯥꯎꯖꯟ ꯐꯣꯔ ꯍꯟꯗ꯭ꯔꯦꯠ ꯅꯦꯕ ꯕ꯭ꯂꯠꯇꯦꯁ ꯀꯤ ꯌꯦꯡꯉꯣ
ꯑꯦ ꯀꯔꯤꯒꯤꯅꯣ ꯏꯁꯤ ꯈꯨꯌꯥꯝꯁꯦ
ꯑꯗꯨꯗꯒꯤ ꯍꯦꯟꯃꯟꯕꯒꯤ ꯇꯥꯎꯔꯔꯣꯏꯁꯦꯅ ꯑꯇꯣꯞꯄꯗ ꯊꯤꯕ ꯆꯠ ꯕꯅꯦꯕ
ꯒꯣꯔꯃꯦꯟꯒꯤ ꯀꯔꯤꯅꯣ ꯂꯩꯕꯅꯦꯕ ꯃꯦꯟꯒꯤ ꯀꯩꯅꯣ ꯃꯥ ꯑꯥ ꯀꯥꯎꯈ꯭ꯔꯦ ꯑꯩ ꯀꯖꯤꯟ ꯑꯃꯅ ꯍꯥꯏꯕꯤꯕꯅꯦꯕ ꯒꯣꯔꯃꯦꯟꯒꯤ ꯗꯥꯏꯒꯣꯅꯣꯁꯇꯤꯛꯀꯤ ꯂꯩꯕꯅꯦꯕ ꯑꯗꯨꯗ ꯑꯗꯨꯒꯤ ꯃꯐꯝꯗꯣ ꯑꯗꯣ ꯑꯅꯍꯣꯏꯒꯤ ꯃꯐꯝꯗ ꯂꯩꯇ꯭ꯔꯣ ꯍꯥꯏ ꯕ ꯑꯗꯨ ꯂꯩꯌꯦ ꯑꯗꯣ ꯑꯣꯏꯔꯁꯨ ꯈꯔ ꯂꯥꯞꯄꯦꯕ ꯑꯗꯨ ꯒꯤꯇꯣ ꯈꯔ ꯂꯥꯞꯄꯒꯤ ꯎꯄꯥꯏ ꯂꯩꯇ꯭ꯔꯦ ꯍꯥꯏꯔꯒ ꯑꯗꯨꯝ ꯐꯔꯨꯔꯗꯤ ꯁꯤꯒꯨꯝꯕ ꯇꯥꯔꯔꯣꯏ ꯍꯥꯏꯕꯅꯦꯕ ꯑꯗꯨ ꯃꯌꯥꯝ ꯗꯦ ꯇꯥꯢꯌꯦ ꯍꯥꯏꯅ
ꯌꯨꯝꯗ ꯊꯥꯔꯛꯅꯦꯕ ꯑꯍꯨ ꯑꯁꯤꯗꯩꯗꯤ ꯈꯔ ꯇꯥꯛ ꯑ ꯍꯥꯏꯗꯤ ꯍꯣꯡꯕ ꯃꯥꯂꯦ ꯔꯥ ꯑꯩꯒꯤꯗꯣ ꯕ꯭ꯂꯗ ꯇꯦꯁꯁꯨ ꯂꯧꯋꯦ ꯑꯜꯇ꯭ꯔꯥ ꯁꯥꯎꯟꯁꯨ ꯂꯧꯋꯦꯕ ꯑꯗꯣ ꯂꯣꯏꯅꯃꯛꯇ ꯐꯣꯔ ꯊꯥꯎꯖꯟꯒꯨꯝꯕ ꯈꯛꯇꯅꯦꯕ ꯍꯤꯗꯥꯛ ꯑꯣꯏꯕꯒꯤ ꯑꯩꯠ ꯊꯥꯎꯖꯟ ꯇꯥꯔꯤꯅꯦꯕ
ꯑꯣ ꯑꯁ ꯈꯪꯗ꯭ꯔꯦ ꯑꯁ ꯃꯊꯥ ꯌꯥꯝ ꯁꯥꯔꯦ ꯍꯧꯕꯒꯦꯡ ꯍꯤꯗꯥꯛꯀꯤ ꯄꯩꯁꯥ ꯀꯌꯥꯃꯨꯛ ꯆꯠꯀꯦꯔꯥ ꯑꯃꯨꯛꯀ
ꯑꯁ ꯇꯥꯔꯒ ꯐꯔꯗꯤ ꯐꯔꯦꯅꯦ
ꯃꯊ ꯁꯥꯔꯦ ꯑꯩꯒꯤꯗꯣ ꯍꯦꯛ ꯂꯥꯛꯑꯒ ꯋꯦꯠꯁꯨ ꯑꯣꯟꯗꯦ ꯅꯪ ꯋꯦꯠ ꯂꯣꯁꯅ ꯑꯗꯨꯝ ꯗꯥꯏꯔꯦꯛ ꯏꯔ ꯇꯜꯂꯦ
ꯎꯝ ꯀꯩꯗꯧꯔꯦ ꯅꯪ ꯇꯣꯛꯈꯔꯗꯤ
ꯎꯝ ꯅꯪꯒꯤ ꯏꯃꯨꯡꯁꯦ ꯁꯨꯃꯥꯏꯅꯗꯤ ꯇꯥꯎ ꯔꯣꯟ ꯍꯥꯏꯌꯦꯅ ꯍꯣꯏ ꯑꯗꯨꯝ ꯂꯣꯏꯅꯃꯛ ꯁꯦ ꯀꯡꯔꯒꯗꯤ ꯂꯩꯔꯤꯅ ꯑꯩꯅ ꯍꯥꯏꯕ
ꯍꯣꯏ ꯑꯩ ꯀꯣꯜ ꯇꯧꯔꯛ ꯑꯦ
ꯍꯧꯖꯤꯛꯔꯥ ꯁꯤꯗꯣꯏꯔꯒ ꯀꯣꯜ ꯇꯧꯔꯣ
ꯇꯧꯔꯒꯦ
ꯑꯁ ꯒꯤꯌꯟ ꯇꯗꯦꯗ ꯃꯊꯥꯒ ꯌꯥꯝ ꯁꯥꯔꯦ ꯖꯤꯡ
ꯎꯝ ꯁꯏ ꯑꯗꯨ ꯌꯥꯝꯅ ꯁꯥꯕꯗꯤ ꯑꯣꯏꯔꯝꯅꯨ ꯑꯗꯨ ꯃꯤ ꯑꯣꯏꯕꯁꯦ ꯑꯗꯨꯃꯥꯏꯅ ꯇꯧꯕꯗꯤ ꯄꯩꯁꯥꯗꯤ ꯍꯥꯏꯗꯤ ꯑꯩꯈꯣꯏ ꯀꯤ ꯍꯤꯡꯕꯒꯤ ꯁꯤꯖꯤꯟꯅꯕꯅꯤꯅ ꯑꯈꯣꯏꯅ ꯐꯠ ꯑ ꯁꯤꯔꯒ ꯑꯈꯣꯏꯒꯤ ꯍꯛꯆꯥꯡꯗꯣ ꯅꯨꯡꯉꯥꯏꯇ꯭ꯔꯗꯤ ꯎꯄꯥꯏ ꯂꯩꯇꯦ ꯄꯩꯁ ꯂꯩꯔꯁꯨ ꯑꯗꯨꯅ ꯈꯜꯂꯒ ꯇꯧꯔꯣ ꯅꯠꯇ꯭ꯔꯗꯤ ꯌꯥꯔꯔꯣꯏ ꯅꯠꯇ꯭ꯔꯥ
ꯍꯣꯏ ꯑꯁ ꯊꯋꯥꯏꯗꯤ ꯅꯨꯡꯉꯥꯏꯇꯦ ꯈꯨꯇꯥꯛ ꯇ ꯌꯦꯡꯕꯅꯦ
ꯍꯣꯏ ꯊꯋꯥꯥꯏ ꯅꯨꯡꯉꯥꯏꯇꯕ ꯇꯧꯔꯔꯣꯢ ꯅꯨꯡꯉꯥꯏꯇꯕꯅꯤꯀꯣ ꯐꯠꯇꯕꯅꯤꯅꯀꯣ ꯍꯣ ꯀ ꯑꯩꯅ ꯍꯥꯏꯗ꯭ꯔꯣ ꯑꯩ ꯍꯣꯁꯄꯤꯇꯥꯜ ꯆꯠꯂꯒ ꯑꯗꯨꯃꯥꯏꯅ ꯇꯧꯋꯦ ꯍꯥꯏꯕꯗꯣ ꯑꯩꯁꯨ ꯆꯠꯂꯁꯨ ꯄꯨꯡ ꯊꯤꯔ ꯑꯃꯇ ꯈꯛꯇ ꯑꯣꯏꯔꯝꯅꯤ ꯍꯥꯏꯅ ꯆꯠꯄꯅꯦꯕ ꯍꯜꯂꯛꯑꯒ ꯑꯁꯤꯒꯨꯝ ꯆꯠꯈ꯭ꯔꯦ ꯍꯥꯏꯕꯒꯤ ꯃꯣꯏ ꯑꯩꯈꯣꯏ ꯑꯩꯒꯤ ꯏꯃꯥꯟꯅꯕꯤꯁꯤꯡꯗꯣ ꯃꯣꯏ ꯗꯣ ꯍꯥ ꯍꯥꯏꯔꯒ ꯈꯪꯈ꯭ꯔꯦꯕ
ꯑꯥ
ꯇꯧꯔꯒ ꯍꯦꯛ ꯑꯁ ꯌꯥꯔꯣꯏꯅꯦ ꯌꯥꯔꯣꯏꯅꯦ ꯑꯈꯣꯢ ꯍꯥꯢꯅꯈ꯭ꯔꯦ
ꯑꯁ ꯈꯡꯉꯦꯗꯥ ꯑꯁꯦꯡꯕꯒꯤ ꯏꯂꯚꯦꯟ ꯊꯥꯎꯖꯟꯒ ꯍꯥꯏꯔꯛ
ꯑꯗꯣ ꯑꯃ ꯋꯥ ꯑꯃ ꯍꯥꯏꯕꯤꯒꯦ ꯅꯣꯛꯅꯤꯡꯗꯤ ꯅꯣꯛꯅꯤꯡꯂꯝꯅꯤ ꯑꯗꯣ ꯍꯣꯢ ꯑꯩꯒꯤꯗꯣ ꯑꯩꯒꯤ ꯑꯈꯣꯏꯒꯤ ꯑꯈꯣꯏꯒꯤꯗꯣ ꯒꯌ꯭ꯥꯟ ꯇ꯭ꯕꯔꯥ ꯃꯤꯒꯤꯗꯣ ꯅꯨꯄꯤꯒꯤꯗꯣ
ꯑꯣ
ꯍꯥ ꯍꯥꯒꯠꯆꯕꯗꯣ ꯑꯩꯒꯤꯗꯣ ꯃꯄꯥꯟꯗꯁꯨ ꯇꯦ ꯃꯅꯨꯡꯗ ꯍꯥꯏꯕꯗꯨꯁꯨ ꯈꯪꯗꯦ ꯒ꯭ꯌꯥꯟ ꯇꯥꯗꯦꯕ ꯑꯗꯨꯝ ꯍꯥ ꯀꯜ ꯆꯥꯕ ꯑꯗꯨꯝ ꯋꯥꯁ ꯇꯧꯔꯁꯨ ꯑꯗꯨꯝ ꯍꯥꯀꯠꯆꯕꯗꯣ ꯑꯗꯨꯝ ꯇꯧꯔꯒ ꯂꯩꯔꯕ ꯉꯁꯤ ꯈꯔꯗꯤ ꯐꯩ ꯑꯗꯨ ꯉꯍꯥꯟ ꯉꯔꯥꯡꯅ ꯑꯩ ꯍꯦ ꯌꯥꯝꯅ ꯅꯨꯡꯉꯥꯏꯇꯕ ꯍꯥꯒꯠꯆꯕꯗ ꯑꯩ ꯂꯣꯏꯔꯦ ꯗꯨꯝ ꯄꯥꯢꯗꯦ ꯍꯥ ꯑꯗꯨꯝ ꯇꯧꯑꯣ ꯑꯩ ꯍꯥꯒꯠꯆꯩꯌꯦ ꯀꯦ ꯍꯥꯢꯅꯣ ꯄꯪꯇꯧ ꯇꯧꯕ ꯃ ꯃꯥꯐꯝꯁꯨ ꯅꯠꯇꯦꯅ ꯌꯥꯕ ꯐꯝꯁꯨ ꯅꯠꯇꯦ ꯑꯦ ꯑꯗꯨꯝ ꯋꯥꯁ ꯇꯧꯔꯁꯨ ꯑꯗꯨꯝ ꯇꯧꯔꯒ ꯂꯥꯔꯦ ꯍꯥꯀꯠꯆꯕ ꯂꯣꯏ ꯍꯥꯒꯠꯆ ꯍꯥꯒꯠꯆꯔꯒ ꯑꯗꯨꯝ ꯂꯩꯔꯦ ꯀꯔꯤ ꯇꯧꯗꯣꯏꯅꯣ ꯒ꯭ꯌꯥꯟ ꯇꯥꯗ꯭ꯔꯦ ꯑꯗꯨꯒꯤ ꯑꯁ ꯑꯁꯤꯒꯨꯝꯕꯒꯤ ꯄꯥꯔꯁꯤꯡꯁꯦ ꯑꯁ ꯑꯩ
ꯇꯜꯂꯝꯅꯦ ꯑꯁꯤꯡꯕꯥ
ꯑꯩꯁꯨ ꯍꯨꯟꯗꯣꯛꯅꯤꯡꯈ꯭ꯔꯦ ꯑꯩꯁꯨ ꯍꯨꯟꯗꯣꯛꯅꯤꯡꯈ꯭ꯔꯦ ꯍꯥꯏ ꯚꯪ ꯏ
ꯅꯨꯄꯥ ꯑꯣꯏꯔꯝꯃꯗꯤ ꯐꯒꯥꯗꯝꯅꯤ
ꯎꯝ ꯑꯩꯩ ꯍꯨꯟꯗꯣꯛꯅꯤꯡꯈ꯭ꯔꯦ ꯍꯥꯏꯕꯅꯦ ꯍꯣꯢ ꯍꯥ ꯍꯣꯢ ꯑꯈꯣꯢꯗꯒꯤ ꯃꯤ ꯍꯣꯢꯅ ꯇꯝꯕꯤꯔꯒ ꯑꯃꯨꯛꯀ ꯀꯔꯤꯒꯤꯅꯣ ꯇꯧꯔꯤꯁꯦ ꯍꯣꯢ
ꯒꯦꯁ ꯃꯦ ꯀꯨꯝꯗꯤ ꯀꯨꯝꯒꯤꯅꯣ ꯅꯠꯇꯦꯗ ꯁꯤꯗ
ꯑꯩ
ꯒꯦꯁ ꯃꯦ ꯂꯨꯄꯟ
ꯑꯥ
ꯑ ꯉꯥꯡꯅꯔꯒ ꯂꯩꯕ꯭ꯔꯣ ꯂꯩ ꯒ꯭ꯌꯥꯟ ꯇꯥꯗꯦ ꯃꯤꯑꯣꯏꯕꯩ ꯄꯨꯟꯁꯤ ꯍꯥꯌꯕꯁꯦ ꯅꯣꯢ ꯍꯥꯒꯠꯆꯕꯩ ꯍꯣꯢꯔ ꯀꯥꯃꯤ ꯑꯍꯥꯝ ꯂꯩꯕꯒꯤ ꯃꯤ ꯁꯤꯒꯗꯧꯔꯦ
ꯍꯣꯁꯇꯦꯜꯗꯣ ꯌꯥꯝ ꯁꯥꯕ꯭ꯔꯣ
ꯐꯩꯌꯦ ꯑꯗꯨ ꯑꯣꯏꯔꯁꯨ ꯑꯩꯗꯤ ꯈꯔ ꯂꯩꯔꯗꯤ ꯇꯨꯝꯃꯅꯤ
ꯑꯣ ꯑꯩꯁꯨ ꯕꯣꯜ